ꯍꯦꯜꯂꯣ ꯑꯥ ꯑ ꯑꯁ ꯅꯪ ꯀꯣꯜ ꯇꯧꯔꯛꯄꯗꯣ ꯌꯥꯝ ꯐꯕꯅꯦ
ꯍꯧꯖꯤꯛꯁꯨ ꯑꯃꯨꯛꯀ ꯆꯠꯈ꯭ꯔꯦ ꯍꯥꯏꯕꯗꯣ ꯀꯥꯎꯈ꯭ꯔꯦ
ꯑ
ꯑꯗꯨꯒꯁꯤ ꯋꯥꯔꯤ ꯑꯃꯨꯛꯀ ꯁꯥꯔꯒ ꯁꯥꯔꯒ ꯁꯥꯔꯒ ꯌꯦꯡꯕ ꯃꯇꯝꯗ ꯑꯃꯨꯛꯀ ꯆꯠꯈ꯭ꯔꯤꯅꯤ
ꯑ ꯑꯣ ꯍꯣꯏꯅꯦ ꯑꯗꯨ ꯅꯪꯉꯣꯟꯗ ꯋꯥꯔꯤ ꯁꯥꯕꯗꯣ ꯌꯥꯝ ꯅꯨꯡꯉꯥꯏꯕ ꯍꯥꯏꯅꯦ ꯅꯪ ꯑꯗꯨꯒꯤꯣ ꯋꯥꯔꯤ ꯁꯥꯕꯒꯤꯣ
ꯈꯪꯉꯦꯗ ꯑꯩꯗꯤ
ꯅꯨꯡꯉꯥꯏꯗ ꯑꯗꯨꯝ ꯀꯣꯜ ꯇꯧꯔꯛꯄꯤꯌꯣ ꯑꯩꯒꯤ ꯀꯣꯜ ꯂꯣꯏꯈ꯭ꯔꯕꯒꯤ ꯑꯩ ꯎꯄꯥꯏ ꯂꯩꯇꯦ ꯀꯣꯜ ꯇꯧꯅꯤꯡꯉꯁꯨ
ꯍꯣꯏ ꯍꯣꯏ ꯍꯣꯏ ꯍꯌꯦꯡꯒꯨꯝꯕ ꯍꯪꯆꯤꯠꯒꯨꯝꯕꯁꯨꯕꯨ ꯇꯧꯕ ꯌꯥꯏꯗꯅꯀꯣ
ꯍꯣꯏ ꯌꯥꯏ ꯅꯪꯅ ꯋꯥꯆꯦꯞꯇ ꯐꯥꯔꯁꯇ ꯀꯣ ꯋꯥꯆꯦꯞꯇ ꯀꯣ ꯐꯥꯔꯁꯇ ꯍꯥꯏꯌꯣ ꯀꯣ ꯀꯣꯜ ꯇꯧꯕ ꯌꯥꯔꯕ꯭ꯔꯥ ꯍꯥꯏꯅ ꯑꯗꯨ ꯑꯩꯅ ꯌꯦꯁ ꯍꯥꯏꯔꯗꯤ ꯑꯗꯨꯝ ꯊꯔꯥꯎꯑꯣ ꯍꯥꯏꯕꯗꯤ ꯑꯩꯈꯣꯏꯅꯤ ꯍꯧꯖꯤꯛ ꯀꯣꯜ ꯇꯧꯔꯦꯗꯅ ꯃꯤ ꯑꯃꯅ ꯀꯣꯜ ꯇꯧꯔ ꯗꯤ ꯑꯩꯈꯣꯏ ꯑꯅꯤꯒꯤ ꯀꯣꯗꯣ ꯃꯣꯠꯊꯥꯈ꯭ꯔꯅꯤ ꯃꯨꯠꯊꯈ꯭ꯔꯗꯤ ꯅꯪꯒꯤꯗꯣ ꯆꯪꯔꯣꯏ ꯑꯩꯒꯤꯁꯨ ꯆꯪꯪꯂꯣꯏꯀꯣ ꯑꯗꯨꯒꯤ ꯅꯪꯅ ꯎꯝ
ꯑꯗꯨꯗꯤ ꯌꯥꯗꯤꯍꯦ
ꯎꯝ ꯑꯗꯨ ꯌꯥꯗꯦ
ꯑꯣ ꯑꯗꯨꯒꯤꯅꯦꯕ ꯋꯥꯒ ꯋꯥꯒ ꯋꯥꯔꯤ ꯁꯨꯔꯒ ꯑꯃꯨꯛ ꯃꯤ ꯑꯃꯅ ꯇꯧꯔꯛꯑꯒꯗꯤ
ꯎꯝ
ꯃꯨꯎꯛ ꯈꯥꯏꯔꯦꯕꯀꯣ ꯑꯗꯨꯅꯦ
ꯍꯣꯏ ꯍꯣꯏ
ꯑꯗꯨꯒꯤꯅꯤ ꯑꯩꯁꯨ ꯍꯧꯖꯤꯛ ꯆꯪꯕꯁꯦ ꯑꯩꯁꯨ ꯂꯣꯟꯁꯨ ꯈꯔ ꯈꯪꯅꯤꯡꯕꯀꯣ ꯑꯗꯨꯒꯤꯅꯤ ꯑꯩꯁꯨ ꯉꯁꯥꯏ ꯍꯥꯏꯕꯅꯦ ꯑꯥ ꯑꯉꯥꯡ ꯑꯃꯒꯤ ꯑꯩꯒꯤ ꯌꯨꯝꯗ ꯂꯩꯔꯤꯕ ꯃꯄꯥꯟꯗ ꯊꯣꯛꯂꯒ ꯂꯥꯏꯔꯤꯛ ꯇꯝꯕ ꯑꯗꯨ ꯑꯗꯥ ꯀꯣ ꯑꯗꯨ ꯍꯥꯏꯌꯦ ꯀꯔꯤ ꯍꯥꯏꯁꯤꯔ ꯑꯗꯨ ꯍꯥꯏꯅꯦꯕ ꯑꯗꯨꯅꯤ ꯑꯩꯒꯤ ꯂꯣꯟꯁꯨ ꯈꯪꯗꯦ ꯑꯇꯣꯞ ꯑꯇꯣꯞꯄꯗꯤ ꯑꯩꯒꯤ ꯂꯣꯟ ꯁꯨ ꯀꯔꯤ ꯍꯥꯏꯁꯦ ꯑꯩꯒꯤ ꯂꯣꯟ ꯑꯩꯒꯤ ꯀꯣ
ꯎꯝ
ꯏꯄꯥ ꯏꯃꯥꯒꯤ ꯂꯣꯟꯁꯨ ꯑꯩ ꯌꯥꯝꯅ ꯈꯪꯗꯦꯕ ꯑꯗꯨꯒꯤꯅꯤ
ꯎꯝ
ꯑꯩ ꯌꯨꯝꯗ ꯂꯩꯇꯕꯁꯦ ꯎꯝ ꯀ꯭ꯂꯥꯁ ꯊ꯭ꯔꯤꯗꯒꯤ ꯌꯨꯝꯗ ꯂꯩꯔꯤꯕꯀꯣ ꯑꯗꯨꯒ ꯍꯧꯖꯤꯛꯇꯤ ꯍꯧꯛ ꯍꯧꯖꯤꯛꯇꯤ ꯃꯥꯁꯇꯔ ꯂꯣꯏꯈ꯭ꯔꯦ ꯑꯗꯨꯕꯨ ꯑ ꯍꯣꯏ ꯀ꯭ꯂꯥꯁ ꯊ꯭ꯔꯤꯗꯒꯤ ꯃꯥꯁꯇꯥꯔ ꯏꯝꯐꯥꯜꯁꯦ ꯑꯩ ꯃꯄꯥꯟꯗ ꯆꯠꯂꯒ ꯆꯠꯂꯒ ꯆꯠꯂꯒ ꯇꯧꯋꯦꯕꯀꯣ ꯑꯗꯨ ꯑꯗꯨꯒꯤ ꯑꯩꯈꯣꯏꯒꯤ ꯂꯣꯟꯁꯨ ꯌꯥꯝꯅ ꯍꯩꯗꯦ ꯑꯗꯨꯒ ꯍꯧꯖꯤꯛ ꯑꯩꯈꯣꯏ ꯑꯅꯤꯅ ꯍꯥꯏꯕ ꯂꯣꯟꯁꯨ ꯌꯥꯝꯅ ꯍꯩꯔꯦ ꯑꯗꯨꯒꯤ ꯑꯩ ꯍꯥꯏꯅꯤꯡꯕꯒꯤ ꯀꯔꯤꯁꯔꯥ ꯑꯩꯒꯤ ꯈꯪꯅꯤꯡꯕꯒꯤꯀꯣ
ꯎꯝ
ꯑꯗꯨꯒꯤꯅꯤ ꯅꯨꯡꯉꯥꯏꯔꯤꯁ‌ꯦ ꯑꯗꯨꯗꯤ ꯍꯧꯖꯤꯛ ꯍꯧꯖꯤꯛꯀꯥꯟꯁꯤ ꯍꯣꯏ ꯑꯩꯈꯣꯏ ꯀꯩꯍꯥꯏꯁꯤꯔ ꯃꯁꯤꯒꯨꯝꯕ ꯑꯣ ꯑꯩꯈꯣꯏꯅ ꯑꯩꯈꯣꯏꯒꯤ ꯄꯤꯕꯁꯤꯀꯣ ꯌꯥꯝ ꯐꯖꯕꯅꯤ ꯍꯥꯏꯕꯗꯤ ꯀꯔꯤ ꯍꯥꯏꯁꯤꯔꯥ ꯑꯩꯈꯣꯏꯒꯤ ꯂꯣꯟꯁꯨ ꯈꯪꯗꯕ ꯑꯗꯨꯒ ꯑꯩꯈꯣꯏꯒꯤ ꯑꯇꯣꯞ ꯑꯇꯣꯞꯄꯁꯨꯀꯣ ꯌꯥꯝꯅ ꯀꯔꯤ ꯍꯥꯏꯁꯤꯔꯥ ꯕꯦꯅꯤꯐꯤꯠꯁꯀꯨꯝꯕ ꯑꯣꯏꯕꯀꯣ
ꯎꯝ
ꯑꯗꯨꯒꯤꯅꯤ
ꯎꯝ
ꯑꯩꯈꯣꯏꯅ ꯇꯧꯕꯗꯤ ꯈꯪ ꯈꯪꯗꯦ ꯑꯗꯨꯕꯨ
ꯍꯣꯏ ꯍꯣꯏ ꯆꯨꯝꯃꯤꯅꯦ
ꯅꯪꯒꯤ ꯅꯨꯄꯥ ꯁꯤꯈꯤꯕꯗꯨ
ꯅꯪꯒꯤ ꯃꯤꯡ ꯑꯁꯤꯗ ꯂꯩꯕꯗꯣ ꯐꯨꯜ ꯅꯦꯝ ꯑꯣꯏꯔꯝꯒꯅꯤꯀꯣ
ꯈꯪꯗꯦꯀꯣ ꯑꯩꯒꯤ ꯑꯩꯒꯤ ꯋꯥꯆꯦꯞꯇ ꯀꯔꯝꯥꯏꯅꯕ ꯏꯕ꯭ꯔꯥ ꯈꯪꯗꯦ ꯑꯗꯨꯗꯣ
ꯋꯥꯆꯦꯞꯇ ꯅꯠꯇꯕ ꯑꯁꯤꯗ ꯀꯣꯜꯗ ꯅꯪ ꯍꯦꯛ ꯍꯧꯖꯤꯛ ꯀꯣꯜ ꯇꯧꯔꯛꯄꯗꯀꯣ
ꯑꯧ ꯑꯧ ꯑꯩꯒꯤ ꯃꯤꯡ ꯎꯏꯀꯣ
ꯍꯣꯏ ꯅꯪꯒꯤ ꯃꯤꯡꯀꯣ ꯑꯁꯥꯡꯕ ꯎꯑꯦꯕ ꯅꯪꯒꯤ ꯃꯤꯡꯗꯣ ꯐꯥꯔꯁ ꯅꯦꯝꯗꯒꯤ ꯍꯧꯅ ꯂꯥꯁ ꯅꯦꯝ ꯐꯥꯎꯕ ꯂꯩꯕ ꯐꯥꯔꯁ ꯅꯦꯝ ꯁꯦꯀꯦꯟ ꯅ ꯑꯗꯨꯒ ꯊꯥꯔꯠ ꯅꯦꯝ ꯐꯥꯎ ꯂꯩꯌꯦꯕꯀꯣ
ꯑ ꯑꯗꯨ ꯆꯨꯝꯕ ꯃꯥ ꯑꯩꯒꯤ ꯃꯤꯡ ꯑꯩꯒꯤ ꯃꯤꯡꯁꯦ ꯌꯥꯝ ꯁꯥꯡꯕꯅꯤꯀꯣ ꯑꯁ
ꯎꯝ
ꯈꯪꯗ꯭ꯔꯦ ꯏꯄꯥ ꯏꯃꯥꯅ ꯄꯤꯕꯒꯤ ꯃꯤꯡꯅꯤꯅ
ꯁ ꯁꯥꯡꯕꯁꯨ ꯐꯥꯕꯅꯤꯅ ꯑꯩꯒꯤ ꯃꯤꯡꯅ ꯁꯣꯔꯠ ꯑꯣꯏꯕꯀꯣ
ꯍꯣꯏ
ꯎꯝ
ꯑꯗꯨꯕꯨ ꯁꯥꯡꯁꯨ ꯐꯔꯦ ꯑꯗꯨꯕꯨꯀꯣ
ꯍꯣꯏ
ꯑꯦꯛꯖꯝ ꯏꯕ ꯃꯇꯝꯗ ꯌꯥꯝ ꯀꯔꯤ ꯍꯥꯏꯁꯤꯔꯥ ꯌꯥꯗꯦ ꯑꯩꯒꯤ ꯑꯩꯒꯤ ꯃꯤꯡ ꯁꯥꯡꯃꯟꯕꯒꯤꯀꯣ ꯃꯈꯣꯏꯅ
ꯑꯗꯨ ꯑꯗꯨꯅꯦ
ꯎꯝꯝ
ꯑꯦꯛꯖꯥꯝ ꯊꯥꯕ ꯃꯇꯝꯗ ꯃꯗꯨꯒꯤ ꯐꯥꯔꯝꯗ ꯅꯪꯒꯤ ꯃꯤꯡ ꯏꯔꯣ ꯍꯥꯏꯅ ꯄꯤꯕꯤꯕꯀꯣ ꯃꯐꯝꯗ ꯌꯥꯝ ꯄꯤꯛꯂꯒ ꯄꯤꯕ ꯑꯗꯨꯒ ꯑꯩꯒꯤ ꯃꯤꯅ ꯌꯥꯝ ꯁꯥꯡꯕꯀꯣ
ꯑꯣ
ꯑꯣ ꯑꯩꯒꯤ ꯃꯤꯡꯁꯦ ꯑ ꯂꯣꯟ ꯑꯃ ꯏꯌꯣ ꯃꯈꯣꯏꯅ ꯍꯥꯏꯕꯀꯣ ꯑꯗꯨ ꯏꯕ ꯃꯇꯝꯗ ꯀꯔꯤ ꯍꯥꯏꯁꯤꯔꯥ ꯃꯈꯣꯏꯅ ꯏꯌꯨ ꯍꯥꯏꯕ ꯃꯐꯝꯗꯣ ꯌꯥꯝꯅ ꯀꯔꯤ ꯍꯥꯏꯁꯤꯔꯥ ꯄꯤꯛꯃꯟꯕꯒꯤ ꯑꯗꯨꯅꯦ ꯕꯤꯔꯥꯛ ꯀꯀꯥꯕ ꯑꯗꯣ ꯑꯁꯦꯡꯕꯅꯤ ꯍꯥꯏꯔꯤꯕꯁꯤꯀꯣ ꯌꯥꯝ ꯁꯥꯡꯃꯟꯕꯒꯤ ꯑꯗꯨꯒꯤꯅꯦ
ꯎꯝ
ꯑꯗꯨ ꯅꯠꯇ꯭ꯔꯗꯤ ꯍꯣꯏ ꯑꯩꯒꯤ ꯀꯔꯤ ꯍꯥꯏꯁꯤꯗ ꯇꯥꯏꯇꯜꯁꯨ ꯀꯣ ꯌꯥꯝ ꯁꯥꯡꯃꯟꯕꯒꯤ ꯑꯗꯨꯒꯤ ꯃꯥ ꯂꯦ ꯑꯩꯒꯤꯁꯤ ꯌꯥꯝ ꯁꯥꯡꯉꯤꯕ
ꯇꯥꯏꯇꯔ ꯁꯥꯡꯉ꯭ꯔꯁꯨ ꯌꯥꯏꯗ ꯀꯔꯤꯁꯨ ꯀꯥꯏꯗꯦ ꯅꯪꯒꯤ ꯑꯦꯛꯖꯥꯝꯗ ꯄ꯭ꯔꯣꯕ꯭ꯂꯦꯝ
ꯑꯣꯏ ꯑꯗꯨꯒꯤꯅꯤ ꯑꯗꯨꯅꯦ ꯑꯗꯨꯅꯦ ꯑꯦꯛꯖꯥꯝ ꯊꯥꯕ ꯃꯇꯝꯗ ꯍꯣꯏ ꯑꯩꯈꯣꯏꯅ ꯏꯔꯤꯗꯤ ꯀꯔꯤ ꯍꯥꯏꯁꯤꯅ ꯑꯩꯈꯣꯏꯅ ꯕꯤ ꯏꯔꯤꯁꯤ ꯀꯥꯏꯔꯤꯀꯣ ꯑꯗꯨꯕꯨ ꯑꯦꯛꯖꯥꯝꯄꯜ ꯈꯈ꯭ꯔꯗꯤ ꯀꯔꯤ ꯍꯥꯏꯁꯤꯔꯥ ꯑꯩꯈꯣꯏꯅ ꯄꯦꯟꯒ ꯀꯔꯤ ꯍꯥꯏ ꯔ ꯑꯣꯃꯥꯒꯤ ꯂꯥꯏꯔꯦꯀꯣ ꯑꯗꯨ ꯀꯣꯕ ꯑꯦꯛꯖꯝꯅꯦ ꯕꯦꯔꯥ ꯀꯥꯔꯤꯁꯤ ꯑꯩꯒꯤ ꯃꯤꯡꯗꯣ ꯑꯁꯦꯡꯕꯅꯤ ꯃꯈꯣꯏꯒꯤ ꯑꯣ ꯑꯦꯝ ꯑꯥꯔ ꯁꯤꯗꯣ ꯑꯥ ꯀꯔꯤ ꯍꯥꯏꯁꯔ ꯁꯔꯀꯥꯔꯗꯣ ꯑꯦꯛꯁꯇ꯭ꯔꯥ ꯄꯤꯗꯦꯕ
ꯎꯝ
ꯒꯤ ꯃꯤꯡꯁꯦ ꯑꯃꯨꯛꯀ ꯂꯥꯟꯈ꯭ꯔꯦꯕꯀꯣ ꯑꯗꯨꯒꯤ
ꯎꯝ
ꯑꯗꯨꯒꯅꯤ ꯑꯩꯒꯤ ꯌꯦꯡꯁꯦ ꯌꯥꯝ ꯁꯥꯡꯉꯦꯕ ꯑꯗꯨ ꯍꯣꯏ ꯑꯍꯥꯟꯕ ꯃꯤꯡꯗꯣ ꯑꯃꯨꯛ ꯈꯣꯏꯅ ꯍꯥꯏ ꯀꯩ ꯍꯥꯏꯁꯦ ꯑꯩꯈꯣꯏ ꯃꯈꯣꯏꯅ ꯀꯥꯎꯗꯦꯀꯣ ꯁꯥꯡꯃꯟꯕꯒꯤ ꯑꯗꯨꯒ ꯑꯩꯒꯤ ꯃꯤ ꯗꯜꯒꯤꯀꯣ ꯑꯃꯨꯛꯀ ꯃꯥꯗꯣ ꯂꯣꯏꯅꯃꯛ ꯃꯤꯁꯤꯡꯅ ꯑꯃꯛ ꯑꯩꯉꯣꯟꯗ ꯀꯧꯋꯦꯕꯀꯣ
ꯎꯝ
ꯃꯤꯅ ꯍꯥꯏꯕꯗꯤ ꯃꯗꯨꯒꯤꯗꯣ ꯀꯔꯤ ꯍꯥꯏꯁꯦ ꯂꯣꯏꯅꯃꯛ ꯃꯤ ꯂꯣꯏꯅꯃꯛꯅ ꯈꯪꯒꯅꯤ ꯍꯥꯏꯕꯀꯣ ꯑꯗꯨꯒꯤ
ꯎꯝ
ꯑꯗꯨ ꯃꯈꯣꯏꯅ ꯍꯥꯏꯌꯦ
ꯑ ꯍꯣꯏ
ꯑꯗꯣ ꯏꯅꯦ
ꯑꯩꯒꯤ ꯃꯤꯡꯁꯨ ꯌꯥꯝ ꯁꯥꯡꯕꯅꯦꯕ ꯑꯁꯦꯡꯕꯗꯤ ꯑꯗꯨꯒ ꯑꯩꯅ ꯁꯣꯔꯠ ꯑꯣꯏꯍꯟꯕ ꯄꯦꯟ ꯀꯥꯔꯗ ꯄ꯭ꯔꯣꯕ꯭ꯂꯦꯝ ꯂꯩ ꯑꯗꯨꯒ
ꯑꯣ
ꯑꯩꯒꯤ ꯑꯣꯐꯤꯁꯦꯜꯒꯤ ꯃꯤꯡꯁꯦ ꯈꯔ ꯁꯥꯡꯅꯤꯡꯗꯕꯒꯤ ꯑꯩꯅ ꯁꯣꯔꯇꯟ ꯇꯧꯈ꯭ꯔꯕ ꯑꯉꯥꯡ ꯑꯣꯏꯔꯤꯉꯩꯗ ꯀ꯭ꯂꯥꯁ ꯑꯩꯠ ꯅꯥꯏꯟꯗꯀꯣ ꯑꯩꯈꯣꯏ ꯀꯔꯦꯛꯁꯟ ꯇꯧꯕ ꯃꯇꯝ ꯑꯃ ꯂꯥꯛꯏꯅ
ꯍꯣꯏ ꯂꯥꯛꯑꯦ ꯂꯥꯛꯑꯦ
ꯍꯣꯏ ꯑꯩꯅ ꯀꯦ ꯑꯗꯨ ꯑ ꯑꯩꯅ ꯊꯛ ꯇ ꯀꯗ ꯄꯣꯂꯦꯝ ꯌꯥꯝ ꯊꯣꯛꯄꯅꯤꯀꯣ ꯑꯗꯨꯗ ꯑꯩꯗꯤ ꯑꯦꯐꯤꯗꯦꯕꯤꯠ ꯑꯗꯨ ꯑꯣꯏꯅ ꯄꯥꯏꯕꯅꯦ
ꯑꯣ ꯑꯩꯒꯤꯁꯨ ꯑꯣ ꯀꯔꯤ ꯍꯥꯏꯁꯤꯔꯥ ꯀ꯭ꯂꯥꯁ ꯇꯨꯋꯜꯚꯒꯤ ꯀ꯭ꯂꯥꯁ ꯇꯦꯟꯒꯤꯀꯣ ꯃꯤꯡ ꯈꯦꯅꯩ ꯑꯗꯨꯕꯨ ꯍꯧꯖꯤꯛꯇꯤ ꯀꯩ ꯍꯥꯏꯁꯤꯔꯥ ꯀꯔꯦꯛꯁꯟ ꯇꯧꯕ ꯌꯥꯔꯣꯏ ꯍꯥꯏꯕꯀꯣ ꯑꯗꯨ ꯑꯩ ꯊꯣꯛꯈ꯭ꯔꯕꯅꯤ ꯑꯗꯨꯅꯗꯤ ꯑꯩꯁꯨ ꯀ꯭ꯔꯤꯌꯥꯁꯤ ꯑ ꯑꯄ꯭ꯂꯥꯏ ꯇꯧꯕ ꯃꯇꯝꯗꯀꯣ ꯑꯩꯒꯤ ꯃꯤꯡꯁꯨ ꯈꯔ ꯈꯔ ꯂꯩꯕ ꯕꯦꯔꯥ ꯀꯥꯕꯀꯣ ꯑꯗꯨ
ꯎꯝ
ꯑꯩꯒꯤ ꯑꯇꯣꯞꯄꯒꯤ ꯁꯥꯔꯇꯤꯐꯤꯀꯦꯠ ꯃꯤꯡ ꯑꯃꯨꯒ ꯂꯩꯌꯦ ꯑꯗꯨꯒ ꯑꯇꯣꯞꯄꯒꯤ ꯂꯏꯕꯒꯣ ꯑꯗꯨ ꯑꯩꯒꯤ ꯑꯙꯥꯔ ꯀꯥꯔꯗꯤ ꯃꯤꯡ ꯈꯔ ꯂꯩ ꯑꯗꯨ ꯑꯇꯣꯞꯄꯗꯤ ꯑꯃꯨꯛꯀ ꯂꯩ ꯑꯗꯨꯒꯤꯅꯤ
ꯑꯁ ꯍꯦꯡ ꯃ ꯍꯦ ꯅꯕꯨꯣ ꯀꯣ ꯇꯔꯗꯤ ꯌꯥꯝ ꯅꯨꯡꯉꯥꯏꯕ ꯍꯥꯏꯕꯗꯤ ꯋꯥꯔꯤ ꯁꯥꯕꯁꯦ
ꯎꯝ ꯑꯁ
ꯑꯇꯣꯞꯄꯗꯤ ꯇꯁꯦꯡꯅ ꯍꯥꯏꯕꯅꯤꯉꯣ ꯑꯇꯣꯞꯄ ꯃꯤꯁꯤꯡ ꯍꯥꯏꯕꯗꯤ ꯑꯩꯈꯣꯏꯅ ꯅꯣꯔꯃꯦꯜ ꯀꯣꯜ ꯀꯨꯝꯕ ꯇꯧꯔ ꯁꯨꯨꯒꯣ ꯁꯨꯃꯥꯏꯅ ꯀꯔꯤ ꯍꯥꯏꯁꯤꯔꯥ ꯑ ꯍꯥꯏꯗꯤ ꯑꯗꯨꯕꯨ ꯇꯁꯦꯡꯅ ꯍꯥꯏꯕꯅꯦ ꯍꯥꯏꯕꯁꯦ
ꯑꯩꯁꯨꯅꯦ ꯌꯥꯝ ꯌꯥꯝ ꯅꯨꯡꯉꯥꯏ ꯅꯪ ꯅꯪꯕꯨꯛ
ꯍꯧꯖꯤ ꯁꯥꯕ ꯂꯣꯟꯁꯤ ꯑꯃꯨꯛꯀ ꯁꯥꯔꯒ ꯁꯥꯔꯒ ꯑꯃꯨꯛꯀ ꯁꯥꯕ ꯉꯝꯗ꯭ꯔꯔꯤ ꯍꯥꯏꯕꯗꯤ ꯋꯥꯁꯦ ꯅꯠꯇ꯭ꯔꯗꯤ ꯑꯩꯈꯣꯏꯒꯤ ꯂꯣꯟ ꯑꯃꯨꯛꯀ ꯑꯃꯨꯛꯀ ꯍꯥꯏꯅꯤꯡꯉꯦ ꯍꯥꯏꯕ ꯑꯩꯒꯤ ꯀꯔꯤ ꯍꯥꯏ ꯊꯂꯒꯄꯒꯀꯣ
ꯎꯝ
ꯑꯗꯨ ꯑꯇꯣꯞꯄꯒꯤ ꯂꯣꯟꯗꯤ ꯍꯥꯏꯕ ꯌꯥꯗꯦ ꯍꯥꯏꯌꯦ ꯑꯗꯨꯒꯤꯅꯤ
ꯑ ꯍꯣꯏ ꯍꯣꯏ
ꯑꯗꯨꯒꯤꯅꯦ ꯑꯩꯅ ꯀꯔꯤ ꯍꯥꯏꯁꯤꯔꯥ ꯃꯤ ꯑꯉꯥꯡ ꯍꯥꯏ ꯑꯉꯥꯡ ꯅꯠꯇꯦ ꯑꯋꯥꯡꯉ ꯉꯗꯦꯗ ꯔꯤꯍꯥꯏꯁꯤꯔꯥ ꯑꯗꯨꯒꯤ
ꯑꯣ
ꯋꯥ ꯈꯥ ꯀꯗꯤ ꯑꯩꯁꯨ ꯂꯣꯟꯁꯦ ꯌꯥꯝ ꯈꯪꯅꯤꯡꯕꯒꯤꯀꯣ ꯍꯥꯏꯦꯦ ꯍꯥꯏꯦ ꯐꯃꯟ ꯑꯗꯨ ꯃꯁꯤꯒꯨꯝꯕ ꯍꯥꯏꯕꯒꯤ ꯃꯐꯝ ꯂꯩꯗꯦꯕ
ꯍꯣꯏ
ꯍꯣꯏꯅ ꯑꯩ ꯍꯥꯏꯁꯦ ꯑꯩ ꯂꯩꯕ ꯃꯐꯝꯗꯗꯤ ꯃꯈꯣꯏꯅ ꯑꯃꯨꯛꯀ ꯂꯣꯟ ꯑꯃꯛꯀ ꯍꯥꯏꯌꯦꯕꯀꯣ ꯑꯗꯣ ꯑꯈꯋꯥꯒꯤ ꯏꯂꯣꯅ ꯇꯅ ꯑꯩꯈꯣꯏꯗꯤ ꯍꯣꯏ ꯈꯔ ꯈꯔꯗꯤ ꯈꯪꯉꯦ ꯑꯗꯨꯕꯨ ꯀꯥꯏ ꯀꯩ ꯍꯥꯏꯥꯏꯁꯦ ꯈꯪꯅꯤꯡꯕ ꯑꯗꯨꯒ ꯈꯪꯅꯤꯡꯗꯕ ꯐꯥꯎꯔꯛꯄꯀꯣ ꯑꯗꯨ ꯍꯧꯖꯤꯛ ꯍꯥꯏꯕ ꯋꯥꯔꯤꯣꯟꯁ ꯑꯃꯨꯛ ꯑꯩ ꯌꯥꯝ ꯈꯪꯅꯤꯡꯉꯤꯕ ꯑꯗꯨꯗꯤ
ꯍꯣꯏ ꯍꯣꯏ
ꯀꯤꯌꯥ ꯁꯣꯛꯈ꯭ꯔꯕ꯭ꯔꯣ
ꯁꯍꯤꯔꯣ
ꯆꯍꯤ ꯍꯣꯏ ꯆꯍꯤ ꯑꯃꯨꯛꯀ ꯍꯥꯏꯔꯣ ꯍ
ꯍꯣꯏ ꯑꯩꯗꯤ ꯆꯍꯤ ꯊꯥꯔꯇꯤ ꯁꯨꯈ꯭ꯔꯦꯗ
ꯊꯥꯔꯇꯤ ꯑꯩ ꯊꯥꯔꯇꯤꯁꯨ ꯑꯉꯥꯡꯅꯤꯍꯦ ꯍꯧꯖꯤꯛꯀꯥꯟꯁꯦ
ꯉꯥꯡ ꯅꯠꯇꯦꯍꯦ ꯊꯥꯔꯇꯤ ꯑꯕꯞ ꯑꯣꯏꯔꯅꯤ ꯗꯤꯁ ꯌꯌꯥꯔ ꯊꯥ ꯑꯃ ꯂꯥꯛꯄ ꯀꯥꯟꯗꯀꯣ
ꯊꯥꯔꯇꯤꯗꯤ ꯑꯍꯟ ꯅꯠꯇꯦꯗ ꯑꯉꯥꯡꯅꯤ
ꯑꯉꯥꯡ ꯑꯣꯏꯗ꯭ꯔꯦ ꯍꯧꯖꯤꯛꯇꯤ
ꯍꯥꯏꯕꯗꯤ ꯀ꯭ꯔꯤꯌꯥꯁꯤꯔ ꯑ ꯊꯥꯔꯇꯤ ꯐꯣꯔ ꯊꯥꯔꯇꯤ ꯐꯥꯏꯚꯀꯨꯝꯕ
ꯎꯝ
ꯁꯣ ꯃꯤꯅ ꯀꯩ ꯍꯥꯏꯁꯤꯔꯥ ꯌꯨꯝ ꯄꯥꯔꯒ ꯑꯗꯨ ꯂꯩꯕꯀꯣ ꯑꯩ ꯑꯗꯨ ꯎ ꯎꯑꯦꯕ ꯑꯗꯨꯒꯤ ꯑꯩꯁꯨꯁꯨ ꯅꯨꯄꯤ ꯊꯤꯗꯕ ꯑꯗꯨꯗꯁꯨ ꯑꯩ ꯄꯥꯝꯗꯦꯕꯀꯣ ꯍꯧꯖꯤꯛ
ꯎꯝ ꯍꯧꯖꯤꯗꯤꯤ ꯅꯪꯗꯤ ꯑꯁꯅ ꯂꯤ ꯗꯥ ꯑꯉꯥꯡ ꯑꯣꯏꯔꯤꯗ
ꯑꯗꯨꯒꯤꯅꯦ ꯑꯩꯁꯨ ꯑꯗꯨꯒꯨꯝꯕꯒꯤ ꯁ ꯑꯩ ꯈꯔꯗꯤ ꯀꯔꯤ ꯍꯥꯏꯁꯤꯔ ꯑꯩ ꯄꯥꯝꯗꯦꯕꯀꯣ ꯑꯗꯨꯗꯤ ꯑꯗꯨ ꯅꯠꯇꯗꯤ ꯑꯁ ꯌꯥꯝ ꯂꯥꯛꯏꯑꯕꯣ ꯈꯩꯁꯥꯁꯤꯗ ꯍꯧꯖꯤꯛꯀꯥꯟꯁꯤ ꯌꯥꯝꯈ꯭ꯔꯦꯗꯀꯣ ꯑꯉꯥꯡꯁꯤꯡꯁꯨ ꯁꯨꯃꯥꯏꯅ ꯑꯗꯨꯒ ꯅꯨꯄꯤ ꯊꯤꯕ ꯅꯨꯄꯥ ꯊꯤꯕ ꯑꯗꯨꯗ ꯍꯧꯖꯤꯛꯀꯥꯟꯒꯤ ꯃꯇꯝꯅꯤꯅꯀꯣ ꯍꯥꯏꯕ ꯑꯗꯨꯕꯨ ꯃꯤ ꯈꯔ ꯈꯔꯗꯤ ꯂꯩꯇꯦ ꯑꯗꯨꯕꯨ ꯑꯩꯁꯨ ꯂꯩꯇꯦꯕꯀꯣ
ꯎꯝ ꯎꯝ
ꯂꯩꯥꯏꯕ ꯄꯥꯝꯗꯕ ꯄꯥꯝꯃꯗꯤ ꯌꯥꯝ ꯂꯩꯕ ꯀꯩꯁꯦ ꯂꯩꯅꯤꯕꯀꯣ ꯑꯗꯨ ꯄꯝꯗꯄꯥ
ꯍꯣꯏ ꯍꯣꯏ
ꯑꯗꯨꯅꯦ ꯑꯅ ꯌꯣ ꯄꯥꯔꯕ꯭ꯔꯣ ꯍꯥꯥ
ꯃꯥꯟꯈ꯭ꯦ ꯍꯣꯏ
ꯑꯣ ꯑꯣ
ꯑꯦ ꯈꯣꯏꯅ ꯍꯣꯏ ꯌꯨꯝ ꯄꯥꯟꯈ꯭ꯔꯕꯅꯦ ꯂꯥꯁ ꯏꯌꯥꯔ ꯀꯣ
ꯑ ꯄꯂꯁꯨ ꯑꯣ ꯑꯣ ꯄꯥꯜꯂꯁꯨ ꯌꯥꯝ ꯐꯥꯕꯅꯤꯗ ꯀꯣ ꯑꯩꯈꯣꯏ ꯄꯂꯁꯨ ꯁꯨ ꯄꯥꯟꯗ꯭ꯔꯁꯨ ꯀꯔꯤ ꯍꯥꯏꯁꯤꯔ ꯔꯦꯁꯄꯣꯟꯁꯤꯕꯤꯂꯤꯇꯤꯒꯨꯝꯕꯗꯤ ꯀꯣ ꯇꯣ ꯑꯇꯣꯞꯄ ꯂꯩꯌꯦꯕ ꯑꯗꯨ
ꯑ ꯅꯪ ꯑꯩꯒꯤ ꯋꯥꯆꯦꯞ ꯅꯝꯕꯔꯗꯣ ꯂꯩꯌꯦꯀꯣ ꯅꯪ